ꯇꯥꯏꯀꯣ ꯍꯣꯏ ꯑꯣ ꯅꯨꯡꯉꯥꯏꯔꯤꯕ꯭ꯔꯣ ꯉ ꯁꯤꯗꯤ
ꯅꯨꯡꯉꯥꯏꯔꯤꯌꯦ ꯅꯪꯒꯤ ꯅꯨꯡꯉꯥꯏꯕ꯭ꯔꯣ
ꯍꯣꯏ ꯑꯩꯁꯨ ꯅꯨꯡꯉꯥꯏꯔꯤꯨꯌꯦꯦ ꯌꯨꯝꯗ ꯂꯩꯕ꯭ꯔꯥ
ꯑꯥ
ꯌꯨꯝꯗ ꯂꯩꯕ꯭ꯔꯥ
ꯍꯣꯏ ꯌꯨꯝꯗꯅꯦ ꯍꯧꯖꯤꯛꯇꯤ
ꯀꯔꯤ ꯀꯔꯤ ꯇꯧꯔꯒꯦ
ꯑ ꯏꯁꯇ ꯊꯕꯛ ꯆꯠꯄ ꯂꯣꯏꯔꯒ ꯑꯃꯨꯛꯀ ꯍꯜꯂꯛꯑꯦ
ꯑꯣ ꯀꯔꯤ ꯊꯕꯛ ꯇꯧꯔꯤꯅꯣ
ꯑꯣ ꯍꯥꯏꯅꯤꯡꯗꯦꯗ
ꯎꯝ ꯌꯥꯏ ꯌꯥꯏ ꯐꯖꯅ ꯇꯧꯔꯤ ꯃꯥꯜꯜꯂꯤ ꯅꯪꯁꯦ
ꯑꯁꯅꯠꯇꯦꯕ ꯑꯩꯈꯣꯏꯗꯤ ꯊꯕꯛ ꯄꯤꯛꯄ ꯊꯕꯛꯅꯦ
ꯑꯄꯤꯛꯄ ꯊꯕꯛꯁꯨ ꯊꯕꯛꯅꯦ ꯑꯆꯧꯕꯁꯨ ꯊꯕꯛꯅꯦ ꯂꯣꯏꯅꯃꯛ ꯆꯞ ꯃꯥꯟꯅꯩꯗꯦ
ꯍꯣꯏ ꯅꯪꯗꯤ ꯀꯔꯤ ꯆꯥꯔꯒ ꯂꯩꯕ꯭ꯔꯣ
ꯍꯥꯏꯅꯧ ꯆꯥꯔꯒ ꯂꯩ
ꯅꯪ ꯍꯣꯏ ꯅꯪꯅ ꯈꯣꯟꯗꯣ ꯇꯥꯕ ꯍꯥꯏꯩꯅ ꯀꯩꯅꯣꯃꯆꯥꯥꯕ ꯃꯥꯟꯕ
ꯎꯝ ꯑꯩꯈꯣꯏ ꯌꯨꯝꯗ ꯍꯥꯏꯅꯧ ꯌꯥꯝ ꯑꯥꯝ ꯂꯩꯕꯒꯤꯦ ꯍꯣꯏ ꯁꯥꯏ ꯍꯣꯏ ꯑꯁ ꯎ
ꯀꯣꯏꯁꯨꯅꯦ
ꯅꯪꯗꯤ ꯑꯥꯗ ꯂꯩꯕ꯭ꯔꯣ
ꯅꯠꯇꯦ ꯑꯩ ꯇꯝꯄꯥꯛꯇ ꯂꯩ
ꯑꯣ ꯑꯣ
ꯅꯪꯒꯤ
ꯑꯩꯁꯨ ꯇꯝꯄꯥꯛꯇ ꯂꯩꯌꯦ
ꯑ ꯉꯁꯥꯏꯗꯣ ꯀꯩꯅꯣ ꯇꯧꯔꯛꯄꯅꯦ ꯎꯝ ꯅꯣꯡ ꯇꯥꯔꯛꯄꯅꯦ ꯑꯁ ꯑꯗꯨꯕꯨ ꯍꯧꯖꯤꯛꯇꯤ ꯑꯌꯥ ꯌꯥꯗ꯭ꯔꯦ
ꯑꯁ ꯅꯣꯡꯖ ꯇꯥꯔꯛꯄꯗꯣ ꯑꯩꯅ ꯍꯦꯛ ꯀꯣ ꯐꯤ ꯁꯨꯕ ꯂꯣꯏꯔꯒ ꯗ꯭ꯔꯥꯏꯌꯔꯗ ꯗ꯭ꯔꯥꯏ ꯇꯧꯕ ꯂꯣꯏꯔꯒ ꯍꯦꯛ ꯊꯝꯕ ꯃꯇꯝꯗ ꯅꯣꯡ ꯆꯨꯒꯦ ꯇꯧꯕ ꯍꯧꯖꯤꯛꯇꯤ ꯑꯩꯅ ꯐꯤꯁꯦ ꯂꯣꯏꯅꯃꯛ ꯄꯨꯔꯛꯑꯦ ꯌꯨꯝꯗ ꯑꯗꯨꯒ ꯑꯃꯨꯛꯀ ꯌꯦꯡꯉꯣ
ꯑꯣ ꯑꯁꯦꯡꯕꯀꯣ
ꯅꯣꯡꯨ ꯁꯨ ꯆꯨꯗꯣꯏꯅꯦ ꯍꯣꯏ
ꯑꯁ ꯁꯤ ꯋꯦꯗꯔꯁꯦ ꯊꯥꯖꯕ ꯌꯥꯗꯦꯗ
ꯊꯥꯖꯗꯅꯦ ꯑꯩꯈꯣꯏꯕꯨ ꯄ꯭ꯂꯦ ꯇꯧꯔꯒ ꯂꯩꯏꯅꯦ
ꯎꯝ ꯌꯥꯗꯦ
ꯑꯩꯗꯤ ꯅꯣꯡ ꯆꯨꯕ ꯄꯥꯝꯕ
ꯑꯩꯁꯨ ꯅꯣꯡꯖꯨꯕ ꯄꯥꯝꯃꯦ ꯑꯩꯅ ꯁꯥꯃꯟꯕꯗꯣ ꯑꯩꯗꯤ ꯉꯝꯗꯦ
ꯍꯣꯏ ꯑꯗꯨ ꯌꯥꯝ ꯁꯥꯏ ꯏꯁꯤꯡꯒꯤꯁꯨ ꯄꯥꯝꯃꯦ ꯏꯁꯤꯡꯁꯨ ꯌꯥꯝ ꯄꯥꯝꯃꯦ ꯑꯩꯈꯣꯏꯗ ꯏꯁꯤꯡ ꯐꯖꯅ ꯂꯥꯛꯇꯣꯏꯅꯦ
ꯑꯣ ꯑꯩꯈꯣꯏꯁꯨꯅꯦ ꯑꯩꯈꯣꯏꯒꯤ ꯁꯤ ꯑꯦꯔꯤꯌꯥꯗꯨꯁꯨꯀꯣ ꯇꯣꯇꯤ ꯄꯥꯏꯞꯇꯣ ꯀꯨꯝꯕꯗꯣ ꯎꯝ ꯃꯊꯛꯀꯤ ꯄꯥꯔꯇꯤꯅ ꯂꯣꯏꯅ ꯂꯧꯈ꯭ꯔꯕ ꯃꯈꯥꯒꯤ ꯄꯥꯔꯇꯤꯅ ꯑꯗꯨꯒ ꯑꯩꯈꯣꯏꯒꯤꯗꯤ ꯈꯔ ꯃꯊꯛ ꯑꯣꯏꯕꯒꯤ ꯏꯁꯤꯡ ꯐꯪꯕꯗꯣ ꯋꯥꯕ
ꯆ ꯑꯗꯨ ꯅꯣꯏ ꯏꯁꯤꯡꯒꯨꯝꯕ ꯑꯗꯨꯝ ꯂꯧꯕ꯭ꯔꯥ
ꯍꯣꯏ ꯂꯧꯋꯦ ꯎꯄꯥꯏ ꯂꯩꯇ꯭ꯔꯦ ꯑꯗꯨ ꯅꯣꯡ ꯇꯥꯔꯗꯤ ꯍꯣꯏ ꯅꯣꯡ ꯇꯥꯔꯗꯤ ꯅꯣꯡꯒꯤ ꯏꯁꯤꯡꯗꯣ ꯑꯗꯨꯝ ꯀꯩꯅꯣ ꯇꯧꯋꯦꯕꯀꯣ
ꯎꯝ
ꯄꯥꯏꯞꯇ ꯀꯩꯅꯣ ꯇꯧꯔꯒ ꯑꯗꯨ ꯅꯣꯡ ꯇꯥꯗ꯭ꯔꯗꯤ ꯎꯄꯥꯏ ꯂꯩꯇ꯭ꯔꯦ ꯐꯤꯁꯨ ꯅꯤꯡꯉꯥꯏꯁꯨ ꯃꯔꯛ ꯃꯔꯛꯇꯗꯤ ꯏꯁꯤꯡ ꯂꯩꯇꯦ
ꯍꯣꯏ ꯑꯗꯨꯅꯦ ꯑꯩꯈꯣꯏꯁꯨ ꯏꯁꯤꯡ ꯂꯧꯕꯅ ꯄꯩꯁꯥ ꯌꯥꯝ ꯆꯠꯀꯅꯤꯗ ꯁꯤꯗ ꯂꯩꯕꯁꯦ
ꯍꯣꯏ ꯅꯪꯗꯤꯡ ꯁꯤꯀꯔꯤ ꯏꯟꯖꯥꯡ ꯆꯥꯔꯦ
ꯃꯁꯤ ꯑꯩꯒꯤ ꯁꯤꯁꯇꯔ ꯏ ꯂꯣꯟꯅꯀꯣ ꯀꯣꯕꯤ ꯐꯖꯅ ꯊꯣꯡꯉꯦ ꯀꯣꯕꯤ ꯆꯥꯏ
ꯍꯥꯥ
ꯀꯣꯕꯤ
ꯑꯣ ꯍꯅꯦ
ꯎꯝ ꯀꯣꯕꯤ ꯍꯋꯦ ꯍꯣꯏ ꯈꯥꯃꯦꯟ ꯍꯥꯞꯔꯒ ꯀꯣ ꯀꯥꯡꯁꯣꯏ ꯐꯖꯅ ꯊꯣꯡꯕꯤꯕ ꯑꯗꯨꯒꯤ ꯀ ꯆꯥꯈ꯭ꯔꯦ ꯑꯩꯁꯦ
ꯎꯝ ꯍꯥꯎꯔꯝꯅꯤ
ꯑꯩꯈꯣꯏ ꯆꯥꯛ ꯀꯔꯤꯅꯣ ꯉꯥꯟꯟꯅ ꯆꯥꯕ ꯉꯁꯤ
ꯑꯣ ꯑꯣ
ꯅꯗꯤ ꯀꯔꯤ ꯁꯥꯡꯪꯁꯥꯏꯦ
ꯉꯁꯤꯁꯦꯀꯣ ꯀꯩꯅꯣꯗꯣ ꯑꯈꯥꯕꯗꯣ ꯒ꯭ꯔꯥꯎꯟ ꯒ꯭ꯔꯥꯎꯟ ꯇꯧꯔꯒ ꯑꯈꯥꯕ ꯑꯃ ꯂꯩꯅ
ꯟꯖꯜ ꯇꯥꯏꯞꯇꯣ
ꯑꯣ ꯍꯣꯏ ꯍꯣꯏ ꯑꯩꯈꯣꯏꯅ ꯌꯥꯝ ꯆꯥꯕꯗꯣ ꯀꯣ
ꯍꯣꯏ ꯍꯣꯏ ꯑꯗꯨ ꯆꯥꯏ ꯑꯗꯨꯒ ꯑꯂꯨꯒ ꯀꯩꯀꯩ ꯃꯤꯛꯁ ꯇꯧꯔꯒ ꯀꯣ
ꯎꯝ
ꯆꯥꯏ
ꯍꯧꯕꯅꯤꯅꯦ
ꯑꯗꯨ ꯑꯗꯨꯝ ꯍꯥꯎꯋꯦ ꯍꯣꯏ
ꯁꯣꯈ꯭ꯔꯤꯒꯨꯝꯁꯨ ꯍꯥꯞꯄ
ꯑꯥ ꯑꯥ ꯑꯥ ꯍꯣꯏ ꯍꯣꯏ
ꯎꯝ
ꯍꯋꯦ
ꯉꯥ ꯑꯀꯥꯡꯕꯁꯨ ꯁꯣꯀ꯭ꯔꯤꯁꯨ ꯎꯝ
ꯑꯗꯨꯒ ꯃꯣꯔꯣꯛꯇꯣ ꯈꯔ ꯁꯥꯍꯜꯂꯒ ꯀꯣ ꯁꯧ ꯐꯤ ꯍꯥꯞꯄꯒ ꯎꯝ ꯌꯥꯑꯣꯗ
ꯑꯦ ꯌꯥꯝ ꯍꯥꯎꯋꯅꯤ ꯅꯪ ꯏꯁꯦ
ꯎꯝ ꯅꯪꯗꯤ ꯁꯤ ꯀꯔꯤ ꯀꯔꯤ ꯇꯧꯔꯦ
ꯉꯁꯤ ꯑꯩ ꯐꯤ ꯐꯤ ꯉꯥꯛꯇ ꯁꯨꯑꯦ
ꯑꯣ
ꯑꯗꯨꯒ ꯋꯥꯔꯤꯁꯦ ꯌꯥꯝ ꯁꯥꯏ
ꯅꯨꯡꯉꯥꯏꯅ ꯑꯩꯗꯤ ꯋꯥꯔꯤ ꯁꯥꯕ ꯃꯇꯝ ꯄꯥꯛꯄꯪ ꯐꯪꯗꯦ ꯍꯧꯖꯤꯛꯀꯨꯝꯕ ꯃꯇꯝ ꯍꯛꯇꯥꯡ ꯐꯪꯒꯅꯤ
ꯉꯁꯤ ꯉꯥꯛꯇꯅꯦ ꯑꯩꯅ ꯋꯥꯔꯤ ꯌꯥꯝ ꯁꯥꯔꯤꯁꯦ
ꯑꯣ ꯑꯩꯗꯤ ꯉꯔꯥꯡ ꯁꯥꯏ ꯁꯟꯗꯦꯗꯤ ꯑꯣꯐ ꯇꯥꯏꯕ ꯑꯁꯤ ꯁꯤꯁꯦ ꯑꯃꯨꯛꯀ ꯃꯣꯔꯅꯤꯡ ꯁꯤꯐ ꯇꯥꯕ
ꯆꯥ
ꯑꯗꯨꯒꯤ ꯍꯧꯖꯤꯛ ꯑꯃꯨꯛꯀ ꯂꯥꯛꯑꯦ ꯍꯜꯂꯛꯑꯦ
ꯑꯣ ꯃꯣꯔꯅꯤꯡ ꯁꯤꯐ ꯇꯥꯔꯗꯤ ꯄꯨꯡ ꯀꯌꯥꯒꯨꯝꯕꯗ ꯍꯧꯕ꯭ꯔꯣ
ꯄꯨꯡ ꯑꯩꯈꯣꯏ ꯃꯣꯔꯅꯤꯡ ꯁꯤꯐꯁꯦ ꯁꯕꯦꯟ ꯅꯪꯅꯕ ꯂꯥꯛꯀꯅꯤ ꯍꯣꯁꯄꯤꯇꯥꯜꯗ ꯇꯧꯕꯀꯣ
ꯍ
ꯑꯗꯨꯒꯤ ꯁꯚꯦꯟ ꯅꯪꯅꯕ ꯂꯥꯛꯑꯅꯤ ꯑꯗꯨꯒ ꯋꯥꯟ ꯋꯥꯟ ꯊꯥꯔꯇꯤ
ꯑ ꯇꯨꯗꯤ ꯍꯥꯏꯅꯦ
ꯎꯝ ꯃꯣꯔꯅꯤꯡꯅꯗꯤ ꯐꯗꯤ ꯐꯩ ꯋꯥꯗꯤ ꯋꯥꯏꯔ ꯑꯣꯏꯔꯁꯨ
ꯍꯣꯏ ꯃꯣꯔꯅꯤꯡꯗ ꯁꯨꯕꯅ ꯐꯕꯅꯦ ꯅꯪ ꯊꯨꯅ ꯍꯜꯂꯛꯄꯗꯣ ꯌꯨꯝꯗ ꯀꯣ ꯑꯗꯨ ꯄꯥꯝꯃꯦ ꯑꯩꯗꯤ ꯎꯝ ꯑꯩꯗꯤꯀꯣ ꯇꯨꯝꯒꯦ ꯍꯥꯏꯔꯁꯨ ꯇꯨꯝꯕ ꯌꯥꯗꯕꯅꯦ ꯕꯨꯡ ꯐꯥꯏꯚꯒꯨꯝꯕ ꯇꯥꯔꯗꯤ ꯃꯊꯟꯇ ꯑꯗꯨꯝ ꯍꯧꯒꯠꯀꯅꯤ ꯑꯗꯨꯒꯤ ꯑꯩꯅ ꯎꯝ ꯐꯥꯏꯚ ꯐꯥꯏꯚꯇ ꯑꯗꯨꯝ ꯍꯧꯒꯠꯄ ꯅꯣꯡꯃꯒꯨꯝꯕꯗꯤ ꯐꯣꯔ ꯊꯥꯔꯇꯤ ꯀꯣ
ꯎꯝ
ꯑꯩꯅ ꯍꯦꯛ ꯋꯤꯟꯗꯣ ꯍꯦꯛ ꯌꯦꯡꯉꯒ ꯑꯗꯨ ꯂꯥꯏꯠ ꯎꯔꯗꯤꯀꯣ
ꯎꯝ
ꯇꯨꯝꯝꯕ ꯁꯨꯛꯌꯥ ꯌꯥꯗꯕ ꯑꯗꯨꯒꯤ ꯑꯩꯗꯤ ꯑꯩꯅ ꯊꯕꯛ ꯇꯧꯔꯗꯤ ꯑꯁ ꯐꯖꯅ ꯃꯣꯔꯅꯤꯡꯒꯤ ꯁꯤꯞꯇ ꯇꯧꯅꯤꯡꯕ
ꯑꯣ ꯑꯩꯅꯗꯤ ꯍꯧꯒꯠꯄ ꯉꯝꯗꯕ
ꯍꯣꯏ ꯑꯩꯈꯣꯏ ꯃꯤꯁꯤꯡꯁꯨ ꯍꯧꯒꯠꯄ ꯉꯝꯗꯕ ꯉꯥꯛꯇꯅꯦ
ꯑ ꯌꯥꯦꯈꯣꯀꯣ ꯅꯪ ꯑꯃꯔꯥꯛ ꯇꯥꯔꯦꯈꯣꯀꯣ ꯑꯩ ꯏꯃꯥꯔꯖꯦꯟꯁꯤ ꯀꯣꯜ ꯑꯃ ꯂꯥꯛꯄ ꯉꯍꯥꯛꯇꯪ ꯑꯩ ꯄꯥꯏꯈꯤꯒꯦ
ꯆꯠ ꯆ ꯆ